ꯍꯜꯂꯣ ꯍꯜꯂꯣ
ꯍꯜꯂꯣ
ꯀꯩꯗꯧꯔꯤꯒꯦ
ꯅꯪꯕꯨꯌꯦ ꯐꯣꯟ ꯂꯥꯛꯄ ꯉꯥꯏꯔꯤꯅꯤ ꯀꯔꯤꯅꯣꯗ
ꯈꯪꯗ꯭ꯔꯦꯅꯦ ꯍꯟꯗꯛꯁꯦ ꯐꯣꯟ ꯇꯧꯕꯗ ꯕꯤꯖꯤ ꯈꯔ ꯇꯧꯔꯦꯅꯦ ꯃꯤ ꯃꯌꯥꯝꯁꯦ
ꯅꯪ ꯅꯪꯁꯨ ꯃꯉꯥꯏꯔꯦ ꯀꯩꯅꯣ ꯑꯗꯨꯕꯨ
ꯍꯣꯏꯅꯦ ꯆꯥꯞ ꯃꯥꯟꯅꯥꯏꯅꯦ
ꯑꯗꯨꯅꯦ ꯑꯩꯅ ꯅꯪ ꯍꯣꯏ ꯀꯨꯏꯔꯦꯗ ꯉꯁꯥꯏ ꯑꯩꯅ
ꯑ
ꯍꯧꯖꯤꯛꯀꯥꯟꯗꯤ ꯆꯥꯛ ꯉꯟꯅ ꯆꯥꯗ꯭ꯔꯗꯤ ꯌꯥꯗ꯭ꯔꯦ
ꯆꯨꯝꯃꯦ ꯆꯨꯝꯃꯦ ꯃꯇꯝꯅ ꯐꯠꯇꯕꯅꯤꯅ
ꯃꯇꯝꯅꯕꯨ ꯑꯦ ꯑꯩꯈꯣꯏꯁꯦ ꯑꯥ ꯈꯣꯡꯗ꯭ꯔꯨꯝ ꯈꯣꯡꯗ꯭ꯔꯨꯝ ꯇꫭꯔꯕꯣꯠ ꯇꫭꯔꯕꯣꯠ ꯍꯥꯏꯕ꯭ꯔ ꯋꯥꯠꯇ ꯃꯆꯨꯗꯣ
ꯈꯣꯡꯗ꯭ꯔꯨꯝ ꯑꯣꯏꯔꯝꯒꯅꯤꯅꯦ ꯑꯗꯨꯗꯤ ꯈꯪꯗꯦꯗ ꯑꯩꯁꯨ ꯀꯩꯗꯧꯔꯤꯅꯣ ꯍꯧꯖꯤꯛꯇꯤ ꯍꯜꯂꯣ ꯇꯥꯕ꯭ꯔꫭ